ꯇꯥꯕ꯭ꯔꯣ
ꯇꯥꯏ ꯇꯥꯏ ꯑꯁ ꯃꯈꯣꯟꯁꯦ ꯌꯥꯗ꯭ꯔꯦ
ꯇꯥꯏꯀꯣ
ꯃꯈꯣꯟꯁꯦ ꯀꯩꯅꯣ ꯇꯧꯕ ꯌꯥꯝ ꯅꯦꯝꯕ ꯍꯥꯏꯇꯥꯔꯦ ꯍꯥꯏꯈꯣ ꯁꯦꯀꯦꯟ ꯑꯃꯉꯥꯏꯀꯣ ꯑꯩꯅ ꯁꯦꯝꯒꯦ ꯁꯤ ꯁꯤꯁꯦ ꯇꯥꯃꯁꯨꯛꯇꯦ
ꯇꯥꯏꯌꯦ ꯇꯥꯏꯌꯦ
ꯑꯥ
ꯑꯁꯤꯅ ꯍꯣꯔꯦꯟ ꯍꯣꯔꯦꯟ ꯉꯥꯏꯍꯥꯛ ꯂꯩꯔ ꯐꯥꯎꯅꯔꯁꯦ ꯑꯩꯒꯤ ꯕꯦꯠꯇꯤ ꯌꯥꯎꯗ꯭ꯔꯦ ꯑꯗꯨꯒ ꯑꯃꯨꯛꯀ ꯑꯃꯨꯛꯀ ꯃꯊꯪꯒꯤꯗ ꯍꯥꯢꯕꯅꯤꯀꯣ
ꯍꯣꯢ ꯁꯤ ꯂꯣꯏꯁꯤꯜꯂꯒ ꯍꯣꯏ ꯄꯣꯊꯥꯔꯁꯤ
ꯑꯁ ꯍꯌꯦꯡꯒꯤ ꯆ ꯆꯠꯂꯨꯒꯦ
ꯍꯩ
ꯍꯣꯏ
ꯑꯦꯛꯖꯝ ꯃꯟꯗꯤꯔꯗ ꯂꯩꯕ
ꯃꯟꯗꯦꯗ ꯂꯩꯌꯦ
ꯎꯝ ꯎꯝꯗ ꯄ ꯅꯣꯡꯃꯥꯗ ꯄꯨꯡ ꯀꯌꯥꯗꯤ ꯄꯥꯔꯤꯕ꯭ꯔꯣ
ꯑꯁ ꯅꯣꯡꯃꯗꯩ ꯐꯖꯅ ꯄꯥꯔꯝꯅꯦ ꯐ꯭ꯂꯣ ꯑꯃꯗ ꯆꯠꯂꯝꯕꯅꯤ ꯍꯧꯖꯤꯛꯇꯤ ꯌꯥꯗꯦ ꯑꯗꯣ ꯀꯣꯜꯁꯤꯅ
ꯎꯝ ꯑꯦ ꯄꯥꯗꯕꯅꯦ ꯑꯩꯁꯨ ꯑꯩꯁꯨ ꯍꯧꯎꯗꯤ ꯍꯧꯔꯦ ꯅꯪ ꯍꯧꯎꯔꯦ ꯍꯥꯏꯕ ꯇꯥꯔꯦ ꯃꯇꯝ ꯌꯧꯔꯕꯅꯤꯅ ꯑꯦꯛꯖꯥꯝ ꯖꯨꯂꯥꯏ ꯁꯤꯕꯤꯁ ꯐꯣꯔꯇꯤꯟꯗ ꯑꯃ ꯂꯩꯔꯤ ꯖꯨꯂꯥꯏ ꯐꯣꯔꯇꯤꯟꯗꯥ
ꯑꯣ
ꯃꯥꯔꯀꯦꯇꯤꯡꯒꯤ ꯑꯗꯨꯗꯣ ꯇꯧꯈꯥꯏꯒꯦ
ꯑꯩꯁꯤ ꯗꯦꯜꯂꯤ ꯊꯣꯛꯇ꯭ꯔꯥ ꯒꯨꯍꯥꯇꯤ ꯊꯣꯛꯇ꯭ꯔꯁꯤ ꯒ꯭ꯌꯥꯟ ꯇꯥꯗ꯭ꯔꯦ ꯍꯥꯏꯕꯁꯤ ꯃꯅꯤꯄꯨꯔ ꯊꯣꯛꯇ꯭ꯔꯁꯤ ꯑꯍꯨꯝꯁꯤ ꯁꯤ ꯀꯟꯐ꯭ꯌꯨꯖꯟꯗ ꯂꯩꯔꯦ
ꯗꯦꯜꯂꯤꯗꯤ ꯅꯪ ꯆꯠꯂꯁꯨ ꯅꯪ ꯀꯔꯤ ꯇꯧꯒꯅꯤ ꯑꯥꯗꯗꯤ ꯂꯥꯏꯔꯤꯛ ꯄꯥꯕ ꯅꯨꯡꯉꯥꯏ ꯅꯣꯠꯇ ꯆꯠꯂꯨꯕꯗꯤ ꯄꯥꯕꯗꯤ ꯑꯗꯨꯝ ꯌꯥꯏ ꯑꯗꯨꯝ ꯂꯋꯥꯏ ꯈꯔ ꯇꯥꯏꯕ ꯋꯥꯅꯤ ꯂꯋꯥꯏ ꯍꯥꯏꯕꯗꯤ ꯑꯗꯨꯝ ꯀꯔꯤ ꯍꯥꯏꯁꯤꯔꯣ ꯃꯣꯠꯄꯒꯨꯝꯕ ꯈꯔ ꯁꯦꯡꯕ ꯈꯣꯠꯄꯗꯣ ꯃꯣꯏ ꯃꯌꯥꯡꯁꯤꯡꯗꯣ ꯑꯩꯈꯣꯏꯒꯨꯝꯕ ꯅꯠꯇꯦꯅꯦꯀꯣ
ꯎꯝ ꯃꯣꯠꯄ ꯅꯣꯇ
ꯃꯣꯠꯄꯅꯦ ꯅꯣꯠꯇꯗꯤ ꯑꯗꯨꯕꯨ ꯅꯣꯔꯠ ꯏꯁꯇꯤ ꯃꯤ ꯌꯥꯝ ꯂꯩꯌꯦ ꯑꯩꯈꯣꯏ ꯃꯅꯤꯄꯨꯔ ꯅꯥꯒꯥꯂꯦꯟ ꯃꯤꯖꯣꯔꯥꯝ ꯌꯥꯝ
ꯁꯥꯎꯠꯇꯨꯅ ꯍꯦꯟꯅ ꯁꯦꯡꯕ
ꯁꯥꯎꯠꯇꯗꯤ ꯁꯤꯇꯤ ꯇꯥꯔꯦꯗꯅ ꯁꯤꯇꯤ ꯑꯣꯏꯕꯅꯤꯅ ꯁꯦꯡꯁꯨ ꯁꯦꯡꯕ ꯃꯤꯁꯨ ꯌꯥꯝꯕ ꯃꯔꯨꯞꯁꯨ ꯌꯥꯝꯒꯅꯤ ꯑꯗꯨꯝ
ꯍꯥ
ꯑꯣ
ꯀ꯭ꯔꯤꯕ
ꯀꯩꯁ ꯀꯩꯁꯨ ꯅꯗꯦ ꯀꯩꯗꯧꯔꯒꯦ
ꯀꯩꯅꯣ ꯅꯪꯒꯤꯗꯣ ꯍꯧꯖꯤꯛꯇꯤ ꯅꯪ ꯅꯪꯒꯤ ꯃꯈꯣꯟꯜꯅ ꯑꯃ ꯇꯥꯕꯗꯨꯒꯤ ꯑꯩꯅ ꯇꯥꯕ
ꯊꯥꯕ ꯑꯗꯨꯢꯅꯤꯗ
ꯎꯝ ꯑꯗꯨꯢ ꯌꯥꯗꯕꯅꯤꯀꯣ
ꯃꯍꯤꯟꯗ꯭ꯔꯥ ꯁ꯭ꯀꯣꯔꯄꯤꯌꯣ ꯁꯤ ꯐꯖꯩꯅꯦ
ꯅꯣꯏ ꯁꯤꯂꯣꯡꯗꯗꯤ ꯁꯤꯡꯖꯨꯒꯨꯝꯕ ꯐꯪꯕ꯭ꯔꯣ
ꯐꯪꯉꯤꯗ ꯃꯅꯤꯄꯨꯔ ꯄ꯭ꯔꯗꯛ ꯌꯥꯝ ꯐꯪꯉꯤꯗ
ꯁꯤ ꯑꯩꯈꯣꯏ ꯖꯒꯥꯗꯗꯤ ꯁꯤꯡꯖꯨꯒꯨꯝꯕꯁꯦ ꯌꯥꯝ ꯐꯪꯗꯦꯅꯦ
ꯑꯣ
ꯖꯒꯥ ꯈꯔꯗꯤ ꯂꯩ ꯃꯣꯏ ꯌꯣꯟꯕ ꯑꯗꯨ ꯑꯣꯏꯔꯁꯨ ꯅꯪꯗꯕ ꯑꯗꯨꯒ ꯃꯣꯏꯒꯤꯗꯣ ꯊꯤꯐꯝ ꯈꯪ ꯀꯥꯏꯗ꯭ꯔꯥ ꯆꯞ ꯆꯥ
ꯎꯝ
ꯅꯪ ꯁꯥ ꯆꯥꯗꯕ ꯂꯩꯕ꯭ꯔꯣ
ꯂꯩꯗꯥ
ꯀꯔꯝꯕ ꯁꯥ
ꯍꯨꯏꯁꯥ ꯆꯥꯗꯦ ꯑꯗꯨꯒ ꯑꯣꯛꯁꯥ ꯆꯥꯗꯦ
ꯍꯨꯢꯁꯥ ꯆꯥꯗꯦꯕ
ꯎꯝ
ꯑꯗꯒ
ꯑꯣꯛꯁꯥꯁꯨ ꯆꯥꯗꯦ ꯎꯝ
ꯑꯣꯛꯁꯥ ꯆꯥꯗꯦꯕ
ꯍꯣꯏ
ꯍꯥꯢꯖꯤꯟꯅꯕ ꯃꯥꯜꯂꯦꯗ ꯑꯣꯛꯁꯥ ꯆꯥꯏꯅ ꯉꯔꯥꯡ ꯋꯥꯔꯤ ꯁꯥꯟꯅꯔꯝꯃꯒ ꯉꯁꯤ ꯑꯣꯛꯁꯥ ꯆꯥꯗꯦ
ꯆꯦ ꯑꯣꯁꯥ ꯆꯥꯗꯦ ꯅꯪꯁꯨ ꯀꯗꯥꯥꯏꯗꯩꯅꯣꯍꯦ ꯑꯁꯦꯡꯕꯅꯦ
ꯑꯗꯨꯗꯤ ꯍꯨꯢꯁꯥꯗꯨꯗꯤ ꯆꯥꯔꯁꯨ ꯆꯥꯗ꯭ꯔꯁꯨ ꯌꯥꯏꯗ ꯑꯣꯛꯁꯥꯗꯨꯗꯤ ꯌꯥꯔꯣꯏꯗꯨꯗꯤ
ꯑꯣꯛꯁꯥꯗꯨꯗꯤ ꯋꯤꯟꯇꯔꯗ ꯌꯥꯝ ꯆꯥꯏ ꯁꯝꯃꯔꯗꯁꯨ ꯑꯗꯨꯝ ꯃꯔꯛ ꯃꯔꯛꯇ ꯊꯥ ꯑꯃꯗ ꯑꯃꯔꯛ ꯅꯠꯇ꯭ꯔꯒ ꯑꯅꯤꯔꯛ ꯌꯥꯝꯔꯥꯕꯗ ꯑꯗꯣ ꯍꯧꯖꯤꯛꯁꯦ ꯑꯣꯛꯁꯥꯁꯦ ꯚꯥꯏ ꯀꯩꯅꯣ ꯇꯧꯔ ꯂꯩꯅꯦ ꯁ꯭ꯋꯥꯏꯟ ꯐ꯭ꯂꯨꯗꯣ ꯃꯣꯏꯒꯤ ꯑꯅꯥꯕ ꯑꯃ ꯂꯥꯡ ꯒꯤꯗꯅ ꯐꯤꯚꯔ ꯂꯥꯛꯄꯗꯣ ꯂꯥꯏꯍꯧ ꯑꯣꯛꯀꯤ ꯃꯗꯨꯗꯣ ꯂꯥꯛꯑꯒ ꯌꯥꯝ ꯁꯤꯔ ꯂꯩꯌꯦꯕ ꯑꯗꯨꯒꯤ ꯆꯥꯅꯤꯡꯕꯁꯦ ꯐꯥꯎꯗꯦ ꯃꯗꯨꯒꯤꯗꯃꯛꯇ ꯁꯤ ꯑꯩꯈꯣꯏ ꯑꯁꯥꯝꯒꯤꯗꯤ ꯀꯩꯅꯣ ꯇꯧꯕꯅꯤꯅꯦ ꯃꯣꯏ ꯑꯣꯛ ꯌꯣꯛꯄꯗꯣ
ꯎꯝ
ꯑꯩꯈꯣꯏꯒꯨꯝꯅ ꯑꯩꯈꯣꯏ ꯑꯩꯈꯣꯏꯗ ꯌꯨꯝ ꯁꯥꯔꯒ ꯆꯥꯛꯇꯣ ꯃꯣꯏꯒꯤ ꯑꯃꯥꯡ ꯁꯦꯝꯕꯤꯔꯒ ꯍꯥꯞꯄꯤꯗꯅ ꯃꯣꯢꯗꯤ ꯁꯨꯃꯥꯢ ꯖꯒꯥ ꯇꯨꯗꯤ ꯂꯩꯍꯜꯂꯦꯗꯅ ꯁꯤ ꯑꯁꯥꯝꯗꯗꯤ ꯃꯣꯏ ꯐ꯭ꯔꯤꯗ ꯊꯥ ꯊꯥꯗꯣꯛꯑꯒ ꯆꯥꯛ ꯑꯗꯨꯝ ꯄꯤꯕ ꯇꯥꯏꯃꯤꯡꯗ ꯑꯗꯨꯝ ꯄꯤꯔꯥ ꯑꯗꯨꯃꯥꯏꯅ ꯂꯩꯍꯟꯅꯤ ꯑꯗꯨꯒꯤꯗꯃꯛꯇ ꯍꯥꯎꯋꯦꯕ ꯃꯣꯏꯗꯣ
ꯑꯣ
ꯅꯪ ꯢꯛꯅꯧꯒꯤꯗ ꯁꯦꯝꯃꯤꯁꯇꯔ ꯀꯌꯥ ꯆꯠꯂꯤ ꯍꯧꯖꯤꯛ
ꯍꯧꯖꯤꯛ ꯐꯥꯏꯅꯦꯜ ꯢꯌꯔꯅꯦ ꯍꯧꯖꯤꯛ ꯂꯣꯏꯒ꯭ꯔꯅꯤ ꯄꯤꯔꯒ
ꯐꯥꯏꯅꯦꯜ ꯏꯔ ꯑꯗꯨꯗꯤ ꯀꯨꯏꯔꯔꯣꯏꯅ ꯍꯧꯖꯤꯛ ꯍꯧꯖꯤꯛꯀꯤꯗꯣ ꯁꯤꯛꯁ ꯁꯦꯃꯤꯁꯇꯔꯣ
ꯁꯦꯀꯦꯟ ꯁꯦꯃꯤꯁꯇꯔ ꯐꯣꯔꯠ ꯁꯦꯃꯤꯁꯇꯔ
ꯐꯣꯔꯠ ꯁꯦꯃꯦꯁꯇꯔ ꯑꯣ ꯆꯍꯤ ꯑꯅꯤ ꯈꯛꯇꯅꯦꯅꯀꯣ ꯍꯣꯏꯅꯦ ꯭ꯔꯦꯖꯨꯌꯦꯦꯁꯟ ꯀꯅ ꯈꯂ ꯂꯩꯏ
ꯅꯪ ꯖꯤꯝ ꯆꯠꯄ ꯄ꯭ꯔꯣꯇꯤꯟꯒꯨꯝꯗꯤ ꯆꯥꯕ꯭ꯔꯣ
ꯄ꯭ꯔꯣꯇꯤꯟ ꯑꯃ ꯂꯩꯌꯦ ꯑꯁ ꯃꯅꯝꯗꯨ ꯔꯕꯔ ꯃꯅ ꯅꯝꯕ ꯋꯥꯟꯗ ꯊꯛꯄ ꯉꯝꯗꯕ
ꯀ꯭ꯔꯝꯕ ꯄ꯭ꯔꯣꯇꯤꯟ ꯀ꯭ꯔꯝꯕꯕ꯭ꯔꯥꯟ
ꯅ꯭ꯌꯨꯇ꯭ꯔꯤ ꯃꯁꯜꯒꯤ
ꯦ ꯑꯦꯦꯝꯕꯤꯗ꯭ꯔꯣ
ꯑꯦꯝ ꯕꯤ ꯅꯠꯇꯦ ꯅ꯭ꯌꯨꯇ꯭ꯔꯤ ꯃꯁꯜ ꯍꯥꯏꯅꯀꯣ ꯑꯃ
ꯑꯣ ꯑꯣꯀꯦ ꯄꯣꯔꯣꯇꯤꯟ ꯐꯖ ꯆꯥꯎꯠ ꯈꯨꯣꯠꯇꯤ ꯈꯔ ꯆꯥꯎꯔꯕꯝꯅꯤꯅ ꯅꯪꯒꯤ ꯀ ꯄꯥꯝꯕꯝ
ꯍꯣꯏ ꯐꯠꯇꯤ ꯆꯥꯎꯅꯤ
ꯑꯗꯨꯗꯤ ꯑꯩ ꯑꯩꯉꯣꯟꯗ ꯀꯔꯤꯕ ꯄꯟꯖꯥꯕꯇ ꯌꯩꯕ ꯉꯝꯃꯅꯤꯅꯦ ꯄꯟꯖꯥꯕ
ꯄꯟꯖꯥ ꯕ꯭ꯂꯦꯛ ꯃꯃꯃꯥꯗꯤ ꯅꯪ ꯆꯥꯔꯣꯅꯤ
ꯎꯝ ꯃꯥꯏ ꯈꯪ ꯍꯥꯏꯕ ꯉꯝꯗꯦꯗ ꯑꯩꯗꯤ ꯍꯦꯟꯅ ꯆꯥꯎꯕ ꯂꯩꯔꯝꯗꯅꯅ
ꯃꯥꯒꯤ ꯈꯣꯡꯎꯞ ꯑꯃ ꯐꯖꯕꯗꯤ ꯌꯣꯜꯂꯤꯦꯅꯦ ꯑꯣꯟꯂꯥꯏꯟꯗ ꯑꯁ
ꯀꯔꯤꯗꯥ
ꯐ꯭ꯂꯤꯞꯀꯥꯔꯠꯇ ꯄꯨꯃꯒꯤ ꯈꯣꯡꯎꯞ
ꯑ ꯄꯩꯁꯥ ꯂꯩꯇ꯭ꯔꯦꯗ ꯍꯟꯗꯛꯁꯦ ꯄꯩꯁꯥ ꯄꯩꯁꯥ ꯂꯣꯏꯁꯤꯟꯗ꯭ꯔꯦ ꯅꯪꯒꯤ ꯃꯈꯣꯟ ꯀꯟꯗ꯭ꯔꯦꯀꯣ ꯁꯦꯡꯗ꯭ꯔꯦꯀꯣ
ꯑꯣ ꯁꯦꯡꯉꯕ꯭ꯔꯣ
ꯎꯝ ꯍꯧꯖꯤꯛꯇꯛꯇꯗꯤ ꯈꯔꯞ ꯐꯔꯦ
ꯍꯣꯏ ꯃꯅꯥꯛ ꯃꯛꯇ ꯊꯝꯗ꯭ꯔꯗꯤ ꯏꯆꯤꯟ ꯃꯅꯥꯎ ꯑꯃꯛꯇ ꯊꯝꯗ꯭ꯔꯗꯤ ꯌꯥꯗꯕꯖꯥꯠꯅꯤꯡꯉꯤ
ꯃꯥꯅꯦ ꯍꯟꯗꯛꯇꯤ ꯕ꯭ꯔꯃꯄꯨꯇ꯭ꯔꯥꯁꯨ ꯀꯩꯅꯣ ꯇꯧ ꯂꯩꯔꯦ ꯈꯔ ꯏꯁꯤꯡ ꯋꯥꯡꯈꯠꯂꯦ
ꯑꯣ
ꯅꯍꯥꯟꯗꯤ ꯅꯍꯥꯟ ꯋꯤꯟꯇꯔ ꯑꯗꯨꯋꯥꯏꯗꯗꯤ ꯃꯌꯥꯏꯗꯀꯣ ꯕꯤꯠꯆꯀꯨꯝꯅ ꯌꯥꯝ ꯁꯥꯡꯅ ꯂꯩꯕꯅꯦ ꯃꯣꯏꯁꯦ ꯃꯤ ꯂꯦꯞꯄ ꯌꯥꯕ ꯍꯧꯖꯤꯛꯇꯤ ꯏꯁꯤꯡꯅ ꯄꯨꯂꯞ ꯂꯥꯏꯛ ꯂꯦꯕꯦꯜꯗꯣ ꯋꯥꯡꯕ ꯍꯧꯔꯦ ꯍꯧꯖꯤꯛꯇꯤ
ꯎꯝ
ꯑꯩꯒꯤ ꯑꯩꯒꯤ ꯂꯩꯐꯝꯗꯣ ꯕꯦꯜꯀꯅꯤ ꯑꯩꯈꯣꯏ ꯕꯦꯜ ꯀꯀꯅꯤꯗꯒꯤ ꯗꯥꯏꯔꯦꯛ ꯌꯦꯡꯕꯗ ꯑꯗꯨꯝ ꯕ꯭ꯔꯨꯗ꯭ꯔꯥꯗ ꯑꯅꯛ ꯑꯅꯛꯄꯅꯦꯕ ꯑꯗꯨꯝ ꯗꯥꯏꯔꯦꯛ ꯚ꯭ꯌꯨ ꯎꯕꯅꯦꯕ ꯐꯖꯕ
ꯎ
ꯅꯣꯏ ꯅꯣꯏ ꯄꯤꯖꯤꯗꯗꯤ ꯀꯩꯅꯣ ꯁꯅꯥꯅꯤꯡ ꯍꯥꯏ ꯖꯒꯥ ꯂꯩꯕꯣ
ꯐꯔꯣ
ꯀꯦꯕꯜ ꯇꯦꯅꯤꯁ ꯀꯨꯝꯕ ꯕꯠꯃꯤꯟꯇꯟ ꯀꯨꯝ
ꯑꯁ ꯂꯩꯇꯦ ꯇ ꯑꯗꯨꯗꯤ
ꯎꯝ ꯀꯁꯅꯥ ꯍꯥꯏꯕ꯭ꯔꯣꯅꯥ
ꯇꯦꯁ꯭ꯔꯣ
ꯎꯝ
ꯍꯣꯏꯗ ꯆꯦꯁꯄ ꯍꯩꯗ꯭ꯔꯗꯤ
ꯆꯦꯁꯁꯦ ꯑꯩ ꯒꯦꯝ ꯑꯃ ꯂꯩꯕꯅꯤꯅꯦ ꯃꯗꯨꯗ ꯃꯔꯛ ꯃꯔꯛ ꯇꯧꯕ ꯌꯥꯅꯤꯕꯅꯤ
ꯎꯝ ꯀꯦ ꯌꯥꯕꯤ ꯌꯥ
ꯆꯦꯁ ꯅꯪ ꯆ ꯆꯦꯁ ꯗꯣꯠ ꯀꯣꯝꯁꯨ ꯅꯕ꯭ꯔꯣ
ꯁꯤꯉꯥꯏ
ꯑꯣꯁꯨꯁ ꯁꯅꯥꯗꯦ
ꯍꯣꯏ
ꯅꯪ ꯆꯦꯁꯀꯤ ꯍꯧꯖꯤꯛ ꯑꯃ ꯔꯦꯇꯤꯡ ꯂꯩꯗꯅ ꯄꯣꯏꯟꯗꯣ ꯀꯌꯥ ꯀꯥꯕ꯭ꯔꯣ
ꯈꯪꯗꯤꯅꯦ
ꯍꯣꯡꯕ ꯌꯥꯎꯔꯣ
ꯑꯩ ꯚꯥꯞ ꯅꯪꯅ ꯍꯥꯏꯕꯗꯣ ꯈꯪꯗꯦ ꯑꯩꯁ ꯅꯥꯗꯦ ꯅꯪꯅ ꯍꯥꯏꯕꯗꯣ
ꯆꯦꯁꯀꯤ ꯔꯦꯇꯤꯡ ꯑꯃ ꯂꯩꯕꯅꯦꯕ ꯏꯟꯇꯔꯅꯦꯁꯅꯦꯜꯒꯤ ꯄ꯭ꯔꯤꯊꯤꯕꯤꯒꯤ ꯔꯦꯤꯡ ꯂꯩ ꯃ ꯔꯦꯇ ꯍꯧꯕꯗ ꯑꯗꯨꯝ ꯆꯥꯝꯃꯔꯤꯒꯨꯝꯕ ꯄꯤꯕꯅꯦ ꯃꯣꯏꯅ ꯄꯣꯏꯟꯗꯣ ꯑꯗꯨꯝ ꯑꯗꯨꯗꯤ ꯅꯣꯔꯃꯦꯜꯅꯦꯕ ꯍꯧꯕꯒꯤꯁꯨ ꯕꯤꯒꯤꯅꯔꯒꯤꯁꯨ ꯅꯪ ꯍꯩꯇ꯭ꯔꯒꯅ ꯑꯗꯨꯝ ꯃꯈꯥ ꯇꯥꯔꯦ ꯍꯩꯔꯒꯅ ꯃꯊꯛ ꯐꯔꯛꯀꯅꯤ
ꯑꯦ
ꯇꯠꯇ꯭ꯔ
ꯆꯠꯇ꯭ꯔꯦꯠ ꯆꯅꯤꯄꯥꯟ ꯍꯥꯏꯕꯁꯤ ꯑꯗꯨꯝ ꯍꯩꯕ ꯍꯧꯔꯦꯕ ꯕꯦꯁꯤꯛꯁꯀꯤ ꯑꯣꯏꯅ ꯈꯪꯒ
ꯎꯝ
ꯆꯤꯡꯉ ꯃꯥ ꯀꯥꯗ ꯑꯗꯨ ꯃꯥꯥꯏꯔꯦ ꯇꯔꯣ
ꯇꯥꯏ ꯇꯥꯏ
ꯊꯕꯛ ꯌꯥꯝ ꯆꯤꯟꯕ ꯃꯥꯜꯜꯂꯤꯦꯔ
ꯆꯤꯟꯗꯤꯗ
ꯗ ꯅꯪ ꯅꯍꯥꯟ ꯀꯩꯅꯣꯃ ꯑ ꯃꯥꯇꯔ ꯀꯥ ꯀꯥꯟ ꯅꯪ ꯇꯣꯛꯄ ꯀꯥꯟꯗ ꯀꯩꯅꯣꯝꯃ ꯊꯕꯛ ꯇꯧꯍꯧꯕ꯭ꯔꯣ
ꯌꯥꯍꯧꯗꯦꯗ ꯐ꯭ꯔꯤꯗ ꯂꯩꯌꯦꯗ
ꯑꯣ ꯑꯗꯣꯝꯇꯝꯗ ꯅꯪ ꯂꯣꯏꯁꯤꯜꯂꯒ ꯀꯔꯤ ꯇꯧꯕ ꯑꯗꯨꯗꯤ ꯀꯔꯤ ꯇꯧꯔꯤꯕ
ꯑꯗꯨꯅꯦ ꯑꯗꯨ ꯃꯇꯝꯗꯨ ꯑꯩ ꯃꯇꯝ ꯐꯖ ꯃꯥꯡꯍꯟꯈ꯭ꯔꯦ ꯄꯪꯕꯒꯤ
ꯗ꯭ꯔꯥꯏꯚꯔ ꯗ꯭ꯔꯥꯏꯚꯔ ꯑꯣ ꯂꯩꯕ ꯃꯥꯜꯂꯦꯗ ꯃꯇꯝꯝꯗꯅ
ꯎꯝ ꯗ꯭ꯔꯥꯏꯚꯔ ꯈꯔ ꯁꯥꯔ ꯂꯩꯔꯦ ꯑꯗꯨ ꯃꯇꯝꯗ
ꯎꯝ ꯎꯝ ꯄꯔꯕꯣ ꯌꯦꯡ ꯔꯣꯁꯤꯗꯦ
ꯑꯁꯤꯗꯤ ꯌꯦꯡꯂꯡꯣ ꯍꯌꯦꯡ ꯌꯦꯡꯉꯅꯤ
ꯉꯁꯤꯒꯤ ꯐꯨꯠꯕꯣꯜꯗꯤ ꯑꯌꯥꯝꯕ ꯑꯗꯨꯝ ꯃꯤ
ꯅꯪ ꯅꯪ ꯑꯣꯟꯂꯥꯏꯟꯒꯤ ꯄꯣꯠ ꯏ ꯑꯦꯝ ꯑꯥꯏꯗ ꯀꯛꯄ ꯌꯥꯕ꯭ꯔꯣ ꯅꯪ ꯐ꯭ꯂꯤꯞ ꯏ ꯑꯦꯝ ꯑꯥꯏ ꯂꯩꯕ꯭ꯔꯥ ꯐ꯭ꯔꯤꯗꯤꯀꯥꯔꯠ ꯂꯩꯕ꯭ꯔꯥ ꯅꯪ
ꯂꯩꯩꯇ
ꯑꯁꯀ꯭ꯔꯤꯇ ꯀꯥ ꯂꯩ ꯂꯐꯅꯤ
ꯇꯧꯗ꯭ꯔꯤꯕꯅꯤꯅ ꯃ ꯄ꯭ꯔꯤꯗꯤ ꯀꯠꯦ
ꯎꯝ ꯎꯝ
ꯀꯩꯅꯣ ꯀꯔꯤꯃꯨꯛ ꯀꯛꯀꯦꯕ꯭ꯔꯣ ꯄꯨꯃꯥꯗꯣ ꯀꯛꯀꯦꯕ꯭ꯔꯣ
ꯅꯠꯇꯦꯗ ꯑꯁꯤꯗ ꯄ꯭ꯔꯣꯇꯤꯟ ꯑꯃꯈꯛꯅ ꯂꯩꯕ
ꯄ꯭ꯔꯣꯇꯤꯟ
ꯊꯥꯗ ꯋꯥꯟ ꯁꯤꯛꯁꯇꯤ ꯋꯥꯟ ꯁꯤꯛꯁꯇꯤ ꯄꯤꯒꯔꯧꯕꯒꯣ
ꯇꯧꯋꯏꯗ ꯇꯧꯋꯏꯗ ꯑꯩꯩꯁ ꯖꯤꯝ ꯆꯠ ꯄꯥꯎꯔ ꯁꯗ ꯄ ꯐ ꯆꯥꯃꯟꯅꯤ ꯐꯨ ꯆꯈ꯭ꯔ ꯁꯦꯝꯗꯣꯛꯈ꯭ꯔꯁꯦ ꯈꯪꯗ꯭ꯔꯦ
ꯍꯥꯎꯒꯗꯧ ꯃꯥꯜꯂꯦ ꯁꯤꯒꯤ ꯔꯣꯇꯤꯟꯁꯦ
ꯇꯦꯟ ꯄꯦꯛꯁꯀꯨꯝꯕ ꯎꯠꯅꯤꯡꯉꯥꯏ ꯇꯧꯁꯤꯔ ꯈꯗ꯭ꯔꯦ
ꯀ
ꯄꯦꯛꯇꯣ ꯌꯥꯝꯗ꯭ꯔꯦꯕ ꯇꯦꯟ ꯄꯦꯛꯁꯀꯨꯝꯕ ꯁꯦꯝꯈ꯭ꯔ ꯈꯪꯗ꯭ꯔꯦꯕ
ꯎꯠꯂ ꯑꯣꯠꯂꯑꯣ ꯑꯩꯗꯤ ꯄꯦꯛꯇꯤ ꯀꯌꯥ ꯐꯣꯀꯁ ꯄꯤꯗꯦꯅꯣ ꯄꯦꯛꯁꯇꯗꯤ
ꯑꯗꯨꯗꯤ ꯀꯩꯗ ꯆꯦꯁꯇ꯭ꯔꯣ
ꯆꯁ
ꯐꯦꯁꯄꯗꯤ ꯍꯧꯖꯤꯛ ꯁꯗꯤ ꯂꯩꯥꯏꯔꯤ
ꯎꯝ ꯎꯝ
ꯆꯦꯁꯄꯨꯗꯤ ꯂꯩꯔꯦ ꯅꯣꯏꯈ꯭ꯔꯦ ꯅꯣꯏꯕꯅꯤꯅ ꯈꯔ ꯒꯦꯝꯒꯨꯝꯕ ꯍꯥꯏꯕꯗꯤ ꯑꯥꯎꯠꯗꯣꯔ ꯒꯦꯝꯒꯨꯝꯕ ꯁꯅꯤꯡꯉꯒ ꯕꯦꯗꯃꯤꯟꯇꯟꯒꯨꯝꯕꯁꯦ ꯖꯒꯥ ꯐꯪꯗ꯭ꯔꯅꯦ ꯇꯦꯕꯜ ꯇꯤꯅꯤꯁꯁꯨ ꯅꯨꯡꯉꯥꯏꯕꯅꯤꯅꯦ
ꯑꯣ
ꯅꯍꯅ ꯑꯩꯈꯣꯏ ꯃꯆꯣꯔ ꯀꯥꯕ ꯀꯥꯟꯗ ꯇꯦꯕꯜ ꯇꯦꯅꯤꯁ ꯑꯁ ꯑꯩꯈꯣꯏꯒꯤ ꯐꯁ ꯇꯦꯟꯁ ꯂꯩꯌꯦ ꯑꯗꯨꯒꯒ ꯑꯩꯈꯣꯏꯒꯤ ꯗꯤꯄꯥꯔꯠꯃꯦꯟꯗꯁꯨ ꯂꯩ ꯅꯨꯡꯉꯥꯏꯕꯗ
ꯍꯣꯏ ꯗꯤꯄꯥꯔꯠꯃꯦꯟꯗ ꯂꯩꯕꯗ ꯐꯪ
ꯀꯣꯏꯗꯦꯁꯅꯗ ꯟ ꯂꯥꯛꯇ ꯑꯗꯨꯗꯤ ꯊꯝꯃꯒꯦ ꯚꯥꯏꯀꯣ
ꯍꯣꯏ ꯍꯣꯏ ꯐꯔꯦ
ꯍꯣꯔꯅ ꯇꯧꯔ ꯆꯦ ꯆꯣ